ꯑꯣ
ꯌꯥꯝ ꯇꯥ ꯁꯪꯁꯥ ꯊꯂꯕ
ꯊꯖꯛꯇꯦ
ꯂ ꯌ ꯊ ꯊꯧꯦ
ꯊꯥꯔꯇꯤ ꯋꯥꯟ ꯁꯨꯈ꯭ꯔꯦ ꯃꯈꯥ ꯊꯣꯛꯂꯛꯇꯦ ꯉꯥꯏꯔ ꯊꯣꯛꯂꯛꯀꯗ꯭ꯔꯣ ꯊꯪꯦ
ꯐꯦꯁꯕꯨꯛ ꯐꯨ
ꯁꯤ ꯕꯦꯛ ꯆꯠꯄ ꯌꯥꯔꯣꯏꯌꯦ
ꯑꯣ ꯐ ꯍꯥꯏꯌ
ꯎꯝ
ꯅ ꯂꯨꯄꯥ ꯀꯌꯥꯁꯨ ꯑꯣꯏꯌꯦ ꯄꯨꯟꯅꯤꯡꯗꯦꯉ
ꯑꯗꯨꯒ ꯂꯤꯁꯤꯡ ꯑꯃ ꯆꯅꯤ
ꯎꯝ ꯑ ꯏꯅꯦ ꯁꯥꯥꯎꯅꯗꯤ ꯀꯔꯤ
ꯎꯝ
ꯌꯦꯁ ꯁꯤ ꯐꯣꯟ ꯇꯧꯔꯛꯀꯦ ꯍꯥꯏꯔꯣ ꯀꯩꯅꯣ ꯐꯣꯟ ꯇꯧꯔꯛꯑꯅꯤꯗꯣ
ꯍꯥꯏꯗꯦꯗ ꯑꯩꯅ ꯉꯁꯥꯏ ꯐꯣꯟ ꯇꯧꯔꯛꯀꯦꯅ ꯇꯧꯔꯝꯕꯅꯤ ꯅꯪꯅ ꯐꯣꯟ ꯉꯥꯛꯂꯦ ꯇꯧꯔꯣꯑꯣ ꯍꯥꯏꯕꯗꯨꯗ ꯑꯗꯨ ꯃꯤꯁꯀꯣꯜ ꯂꯩꯔꯝꯕꯗꯨꯒꯤ ꯅꯣꯔꯃꯦꯜꯗ ꯇꯧꯔꯝꯕ ꯃꯤꯁꯀꯣꯜ ꯂꯩꯔꯝꯕꯗꯨꯒꯤ ꯒꯣꯜ ꯕꯦꯛ ꯇꯧꯔꯛꯄ
ꯃꯥꯣꯏ ꯀꯣꯦꯖ ꯅꯠꯇꯦꯕ
ꯃꯥ ꯄꯩꯈꯥ ꯂꯣꯏꯔꯕꯅꯤ ꯉꯔꯥꯡ ꯅꯍꯥꯟ ꯗꯦꯠ ꯂꯂꯕꯦꯟꯗ ꯂꯣꯏꯈ꯭ꯔꯕꯅꯤ
ꯀꯔꯤ ꯑꯦꯛꯖꯥꯝ ꯑꯃ ꯊꯥꯔꯤꯒꯦ
ꯃꯥꯒꯤ ꯇꯝꯃꯤꯗꯨꯒꯤ ꯑꯦꯛꯖꯥꯝ ꯑꯣꯏꯔꯝꯒꯅꯤ ꯀꯩꯅꯣꯅꯤ ꯗꯥꯏꯇꯤꯛ ꯅ꯭ꯌꯨꯇ꯭ꯔꯤꯁꯟꯒꯤ
ꯎꯝ ꯇꯥꯗꯤ ꯇꯨꯡ
ꯅꯣꯏ ꯇꯤꯚ ꯀꯥꯒꯤ ꯐꯦꯟꯗꯣ ꯌꯥꯗ꯭ꯔꯕꯣ
ꯌꯥꯏ
ꯅꯨꯡꯊꯝꯟꯗ ꯐꯦꯟꯒ ꯍꯨꯝꯗ꯭ꯔꯣ
ꯍꯨꯝꯗꯦꯗ ꯁꯥꯏ ꯅꯨꯡꯊꯤꯟꯗ ꯍꯨꯝꯕꯁꯦ ꯑꯁꯤ
ꯅꯣꯏꯁꯨ ꯐꯦꯟ ꯑꯃ ꯀꯣꯛ ꯂꯩꯁꯜꯂꯣ ꯀꯩꯅꯣ
ꯏ ꯃ ꯈꯪ ꯀꯥ ꯂꯩꯒ
ꯀꯔꯝ ꯀꯔꯝꯕ ꯐꯪꯗꯣꯏꯕ ꯃꯔꯨꯞꯅ
ꯃꯊꯪ ꯊꯥꯒꯤ ꯈꯪꯗꯦ ꯅꯣꯏꯁꯤ ꯅꯣꯏꯁꯤꯒꯤ ꯃꯔꯨꯞ ꯍꯥꯏꯕ ꯀꯩꯅꯣꯝ ꯍꯥꯏꯕꯅꯤ
ꯎꯝ ꯍꯊꯥꯡ ꯊꯥ ꯑꯣꯏꯔꯅꯦ ꯀꯥꯗꯩ ꯂꯣꯏꯕꯅ ꯍꯥꯡꯈ꯭ꯔꯦ ꯅꯣꯏꯁ꯭ꯔꯦ
ꯂꯣꯏ ꯂꯩꯖꯈ꯭ꯔꯦ
ꯃꯊꯪ ꯀꯥꯂꯦꯟꯗ ꯐꯖꯅ ꯂꯩꯔꯣ
ꯑꯣꯏ ꯂꯩꯔꯦꯅꯦ
ꯏꯁꯤꯡ ꯀꯥꯂꯦꯟꯗ ꯑꯣꯏꯅ ꯐꯖꯅ ꯂꯩꯔꯣ
ꯃꯊꯪ ꯀꯥꯂꯦꯟꯗ ꯑꯣꯏꯅ ꯌꯨꯝꯒ ꯂꯣꯏ ꯁꯥꯗꯣꯛꯑꯒ ꯑꯦꯁꯤ ꯍꯥꯟꯆꯟ ꯇꯥꯔꯦ
ꯌꯥꯝ ꯇꯞꯇ꯭ꯔꯣ ꯕꯣꯂꯨꯝꯗꯣ
ꯇꯞꯇꯦ
ꯀꯨꯗ꯭ꯔꯣꯖꯥꯠꯅꯣ ꯈꯪꯇꯞ ꯇꯞꯊꯈ꯭ꯔꯦ
ꯌꯦꯉꯣ
ꯐꯣꯟꯁꯦ ꯈꯤꯇꯪ ꯊꯥꯡꯗꯣꯛꯄꯗ ꯅꯪꯅ ꯉꯥꯡꯉꯤꯗꯣ ꯑꯝꯇ ꯇꯥꯗ꯭ꯔꯦ
ꯐ꯭ꯔꯥꯏꯗꯦꯗꯤ ꯃꯣꯏ
ꯇꯕ꯭ꯔꯣ ꯇꯥꯕ꯭ꯔꯣ
ꯇꯥꯏꯌꯦ
ꯍꯜꯂꯣ
ꯑꯣ
ꯅꯪ ꯑꯦꯌꯔꯄꯤꯁ ꯊꯤꯟꯕ꯭ꯔꯣ
ꯊꯤꯟꯗꯦ
ꯇꯥꯗ꯭ꯔꯣ ꯍꯥꯏꯁꯦ ꯑꯝꯇ
ꯇꯥꯔꯦ ꯇꯥꯔꯦ ꯈꯤꯇꯪ ꯂꯥꯞꯊꯣꯛꯄꯗ ꯑꯝꯇ ꯇꯥꯗ꯭ꯔꯦ
ꯅꯪ ꯐꯣꯟꯅ ꯑꯣꯏꯔꯝꯃꯅꯤ ꯑꯗꯨꯗꯤ
ꯑꯁ ꯐꯣꯟꯁꯦ ꯐꯣꯟꯁꯦ ꯕꯦꯔꯥ ꯇꯧꯔꯦꯅ ꯐꯣꯟꯁꯦ ꯁꯤꯟꯗꯕ ꯌꯥꯗ꯭ꯔꯦ
ꯍꯥꯎ ꯀꯩꯕ ꯁꯛ ꯁꯤꯗꯤ ꯕꯥꯕꯥ ꯆꯠꯈ꯭ꯔꯕꯣ ꯅꯨꯡꯁꯥ ꯁꯥꯀꯥꯟꯗ ꯁ ꯑꯀꯥꯟꯗ ꯅꯨꯡꯗꯥꯎꯟ ꯇꯧꯒꯦꯗꯤ ꯃꯣꯏ ꯍꯤꯗꯥꯛ ꯀꯥꯞꯄꯨꯅꯤ ꯍꯥꯏꯗꯨꯕꯨ ꯆꯧꯀꯤꯗ ꯑꯗꯨ ꯑꯠꯅꯗꯥ ꯍ ꯀꯩꯅꯣ ꯀ ꯀꯗ ꯋꯥ
ꯍꯥꯎ
ꯑꯕꯨꯡ ꯍꯣꯏ ꯄꯥꯔꯇꯤꯁꯤ ꯄꯨꯛ ꯋꯥꯡ ꯇꯧꯔꯤ ꯃꯥꯜꯂꯤ
ꯍꯥꯥ
ꯅꯣꯏꯒꯤ ꯅꯅꯥꯎ ꯀꯋꯥꯕ ꯄꯥꯔꯇꯤꯗꯤ ꯃꯨꯛꯕꯥꯡꯗꯧ ꯃꯥꯜꯂ
ꯑ ꯃꯦꯒꯤꯃ ꯍꯣ ꯍꯧ ꯃꯅꯦ ꯑꯩꯁꯨ ꯆꯥꯁꯤꯔ ꯈꯜꯂꯝꯃꯅꯦ ꯑꯗ ꯃꯌꯥꯝ ꯂꯩ ꯍꯧꯕꯗꯨꯅ ꯇꯜꯂꯕ
ꯍꯔ ꯍꯥꯏꯔꯦ ꯍꯣꯏ
ꯁꯤꯅꯤꯋꯥꯁ ꯀ ꯑꯂꯦꯛꯁꯁ ꯀ ꯂꯥꯛꯍꯧꯕꯅꯦ
ꯂꯦꯅꯦ ꯁꯥꯕ꯭ꯔꯣ ꯈꯪꯗꯦꯍꯦ
ꯂꯥꯛꯍꯧꯕꯅꯤ
ꯑꯦꯀꯥꯎꯟ ꯑꯍꯨꯝꯃꯛꯄꯨ ꯑꯃꯅ ꯂꯨꯄꯥ ꯑꯅꯤ
ꯑꯃꯅ ꯂꯨꯄꯥ ꯃꯔꯤ
ꯑꯣꯀꯦ ꯊꯕꯤꯌꯣ
ꯑꯃꯅ ꯄꯥ ꯖꯦꯔꯣ
ꯀꯩꯕ
ꯌꯥꯗ꯭ꯔꯦꯍꯦ
ꯈꯪꯗꯦꯗ ꯄꯩꯁꯥ ꯌꯥꯝ ꯄꯥꯏꯅꯩ
ꯁꯤꯅ ꯀꯤꯅꯣ ꯀꯤꯅꯣ
ꯁꯨ ꯁꯨꯃꯥꯏꯗꯤ
ꯏꯅꯥ ꯊꯤꯅ ꯊꯤꯅ ꯑꯣ ꯇꯤꯅꯥꯎ
ꯍꯜꯂꯣ
ꯁꯥꯊꯤꯍꯦ ꯅꯪꯗꯤ
ꯑꯥ
ꯅꯅꯥ ꯄꯪꯉꯕꯣ
ꯉꯁꯥꯏꯒꯤ ꯑꯩꯅ ꯍꯜꯂꯣ ꯍꯜꯂꯣ ꯍꯥꯏꯕꯗꯨꯗꯤ ꯇꯥꯗ꯭ꯔꯣ
ꯑꯦꯔꯗ ꯑꯩꯅ ꯂ ꯍꯥꯏꯔꯒ
ꯈꯪꯗꯦꯕꯣ ꯇꯥ ꯗꯔꯤꯕꯣ ꯍꯧꯖꯤꯕꯨꯗꯤꯇꯥꯔꯦ
ꯃꯨꯛꯕꯥꯡ ꯇꯧꯁꯤꯔꯣ
ꯀꯔꯤ ꯃꯨꯛꯕꯥꯡꯅꯣ
ꯃꯣꯃꯣ ꯃꯨꯛꯕꯥꯡ
ꯃꯣꯃꯣ
ꯎꯝ
ꯀꯗꯥꯏꯗꯒꯤ ꯃꯣꯃꯣ
ꯎ ꯀꯅꯤ ꯁꯤ ꯑꯃꯗꯔꯦ ꯀꯅꯤ
ꯁꯦꯝꯃꯕꯨꯗꯤ ꯌꯥꯏꯕ ꯃꯌꯥꯝꯗꯨ ꯂꯩꯇꯦꯅꯦ ꯀꯣꯕꯤ ꯀꯩꯀꯥꯗꯨ ꯂꯩꯇꯦꯅꯦ
ꯀꯣꯕꯤ ꯍꯥꯎ ꯐ
ꯂꯨꯄꯥ ꯆꯥꯝꯃꯅꯗꯤ ꯀꯣꯟꯅꯅꯤ ꯅꯪꯕꯨ ꯂꯩꯖꯔꯕꯣ ꯄꯩꯁꯥ
ꯍꯌꯦꯡ ꯆꯥꯁꯦ ꯍꯌꯦꯡ
ꯑꯩ ꯍꯌꯦꯡ ꯊꯕꯛ ꯆꯠꯀꯅꯤ ꯀꯣꯏꯕ ꯆꯠꯀꯅꯤ ꯍꯥꯏꯔꯒ ꯑꯩ
ꯅꯨꯡꯗꯥꯡꯗꯗꯤ
ꯑꯦ ꯑꯦꯀꯥꯎꯟ ꯄꯩꯁꯥ ꯆꯪꯉꯛꯑꯀꯥꯟ ꯆꯥꯁꯦ
ꯑꯗꯨꯅ ꯐꯔꯦ
ꯎꯝ
ꯎꯝ
ꯅꯪꯒꯤ ꯄꯩꯁꯥ ꯆꯪꯉꯛꯑꯕꯣ ꯑꯃꯨꯛ ꯈꯪꯇꯞ ꯇꯞꯊꯈ꯭ꯔꯦ ꯑꯝꯇ ꯇꯥꯗ꯭ꯔꯦ ꯇꯨ
ꯆꯥꯝꯀꯨꯟ ꯃꯉꯥ ꯆꯥꯃꯈꯣꯏ ꯄꯦꯟꯗꯤꯡ ꯂꯩ ꯎꯝ
ꯆꯥꯝ ꯀꯨꯟꯃꯉꯥ
ꯑꯥ
ꯑꯩꯁꯨ ꯆꯍꯨꯝ ꯍꯨꯝꯐꯨ ꯄꯦꯟꯗꯤꯡꯗ ꯂꯩꯔꯦ ꯑꯗꯨ ꯆꯪꯉꯥꯒ ꯆꯥꯔ
ꯁꯤꯅꯤ ꯐꯥꯏ ꯀꯩꯕ ꯔꯥꯡ ꯀꯋꯥ ꯂ ꯒꯥꯔꯤꯗ ꯆꯠꯇꯨꯏꯔꯣ ꯅꯪ ꯅꯈꯣꯡ ꯆꯠꯇꫭꯏꯕ ꯑꯁꯤꯐꯥꯎ ꯆꯨꯊꯦꯛꯕꯥꯎ ꯄꯨꯔꯦ ꯎꯝ
ꯐꯤꯁꯥꯅꯕ ꯇꯧꯔꯨꯏ ꯍꯥꯏꯐꯦꯠ
ꯍꯔꯥꯡ ꯕꯨꯨꯒ ꯋꯥꯏꯕꯒ ꯂꯥꯛꯑ ꯒꯥꯔꯤꯗꯨ ꯑꯅꯤꯅꯦꯕ ꯈꯥꯝꯃꯤꯗꯨ ꯍꫭꯏ ꯑꯗꯨꯗꯤ ꯌꯥꯔꯝ ꯃꯔꫭꯏ
ꯑꯁ ꯅꯨꯡꯁꯥ ꯁꯥꯔꯀꯥꯟꯖꯤꯗ ꯄꫭꯁꯥꯝꯕꯤ ꯅꯪ ꯇꯧꯏꯗꯨꯕꯨ
ꯂꯤꯁꯤꯡ ꯇꯔꯥꯐꯧ ꯁꯤꯜꯂꯝ ꯑꯣꯏꯅ ꯃꯥꯏ ꯈꯨ ꯌꯣꯟꯗꯦ
ꯀꯥꯗꯨꯝꯕꯤꯒꯤꯗꯨꯔꯥ
ꯎꯝ
ꯅꫭꯏ ꯄꯥꯔꫭ ꯀꯩꯅꯣ ꯋꯥ ꯑꯗꯨ ꯍꯥꯝꯃꯗꯤ ꯄꯩꯁꯥ ꯆꯪ ꯉꫭꯏꯗ ꯎꯝꯝꯝꯝ ꯌꯥꯔꯛꯇ ꯇꯥꯏꯌꯦ ꯍ ꯑ
ꯑꯩꯖꯨ ꯐꯤꯗꯨ ꯁꯥꯕꯗꯤ ꯐꯦꯟꯗꯨ ꯌꯥꯎꯗꯔꯗꯤ ꯉꯝ